ꯍꯜꯂꯣ꯫
ꯇꯥꯕ꯭ꯔꯣ꯫
ꯇꯔ ꯇꯔ
ꯅꯦꯡꯒꯤꯦ ꯍꯧꯗꯤꯔꯤꯕꯣ ꯅꯪꯗꯤ ꯍꯧꯖꯤꯛꯐꯥꯎ ꯇꯨꯝꯗꯅ ꯀꯩꯗꯧꯔꯤꯕ
ꯀꯔꯤ
ꯨꯝꯗꯕꯤ ꯂꯩ ꯑꯣ ꯀꯩꯒꯤꯅꯣꯕ
ꯇꯨꯝꯅꯤꯡꯇꯦꯕ
ꯑꯗꯨꯒꯤ ꯒꯦꯝ ꯁꯥꯟꯅꯔꯤꯔꯣ꯫
ꯁꯥꯟꯅꯗ꯭ꯔꯦ ꯁꯥꯟꯅꯅꯤꯡꯗ꯭ꯔꯦ ꯐꯣꯟ ꯃꯩ ꯌꯥꯝ ꯌꯥꯎꯗ꯭ꯔꯦ꯫
ꯎꯝ ꯑꯩꯗꯤꯒꯣ ꯁꯥꯟꯅꯔꯗꯤ ꯂꯦꯞꯄ ꯍꯩꯗꯦꯕ꯫
ꯅꯪ ꯀꯩꯒꯤꯅꯣꯕ ꯅꯣꯡꯃꯗ ꯄꯨꯡ ꯇꯔꯥꯃꯔꯤ ꯁꯥꯟꯅꯩꯗꯣ꯫
ꯑꯩꯗꯨ ꯇꯧꯐꯝ ꯇꯧꯅꯤ ꯀꯩꯗꯨ ꯇꯧꯅꯤꯡꯉꯥꯏ ꯂꯩꯇꯦ ꯑꯗꯨꯀꯥꯟꯗꯗꯤ ꯐꯣꯟ ꯑꯗꯨꯝ ꯃꯦꯠꯂ ꯂꯩ꯫
ꯎꯝ ꯗ ꯒꯦꯝ ꯅꯠꯇꯥ ꯁꯅ ꯌꯥꯗ꯭ꯔꯦ꯫
ꯑꯗꯨꯒꯤ
ꯑꯗꯨꯗꯤ ꯅꯪ ꯒꯦꯝ ꯑꯗꯨꯝ ꯁꯥꯟꯅ ꯂꯩꯗꯣ ꯅꯪ ꯅꯨꯄꯥꯒꯗꯤ ꯈꯠꯅꯗ꯭ꯔꯥ
ꯑꯗꯨꯀꯥꯟꯗꯅꯦ ꯈꯪꯅꯗ꯭ꯔꯤꯗ
ꯍꯧꯖꯤꯛꯇꯤ ꯍꯧꯖꯤꯛꯅ ꯑꯃꯨꯛ ꯊꯕꯛꯆꯤꯟꯕꯒꯤ ꯈꯠꯅꯗ꯭ꯔꯥ
ꯎꯝ ꯀꯥꯏꯗꯒꯤ ꯃꯥꯏ ꯃꯥꯏ ꯊꯣꯛꯄꯅꯤ
ꯃꯥ ꯀꯩ ꯇꯧꯒꯦ
ꯃꯥꯅ ꯃꯥ ꯑꯣꯖꯥ ꯑꯣꯏꯕ ꯑꯣꯖꯥ ꯎꯃ ꯁꯦꯅꯤꯌꯔ ꯅꯠꯇꯦ ꯅꯪꯅ ꯃꯥꯅꯦꯗꯣ ꯎꯝ
ꯑꯗꯨ ꯀꯃꯥꯏꯅ ꯑꯣꯖꯥ ꯑꯣꯏꯕ
ꯎꯝ ꯇꯨꯌꯦꯂꯞ ꯂꯣꯏꯔꯒ ꯀꯣ
ꯎꯝ
ꯑꯥ
ꯅꯪꯅ ꯉꯝꯃ ꯆꯠꯂꯦ
ꯉꯝꯗꯦ
ꯀꯩ ꯉꯝꯗ꯭ꯔꯤꯕ ꯃꯥꯅ ꯐꯨꯕꯤꯕ꯭ꯔ ꯍꯥꯏꯁꯦ
ꯃꯤꯕꯨ ꯄꯪꯐꯨꯗ ꯐꯨꯕ ꯌꯥꯕꯣ
ꯍ ꯐꯨꯕꯤꯕ꯭ꯔꯥ ꯍꯥꯏꯕꯅꯤ ꯗꯥꯏꯔꯦꯛ ꯐꯨꯕ ꯅꯠꯇꯦꯗ ꯁꯨꯝ
ꯎꯝ ꯇꯧꯗꯤ ꯇꯧꯇꯦ
ꯑꯁ ꯎꯝ ꯑꯗꯨꯗꯤ ꯃꯥꯅꯒ ꯉꯥꯡꯉꯛꯄꯁꯦ ꯅꯪꯅ ꯀꯔꯤꯝ ꯈꯟꯕꯤꯔꯝꯃꯔꯣꯏꯅꯦ ꯑꯉꯥꯡꯅꯤꯅ ꯋꯥ ꯌꯥꯝ ꯉꯥꯡꯅꯨ ꯍꯥꯏꯔꯃꯗꯤ
ꯑꯁ ꯑꯩꯗꯤꯀꯣ
ꯎꯝ
ꯍꯥꯏꯗꯤ ꯀꯩ ꯍꯥꯏꯁꯤꯔꯦ ꯍꯣꯏ ꯍꯜꯂꯝꯃꯁꯨ ꯑꯩꯅ ꯍꯜꯂꯁꯨ ꯀꯔꯤ ꯍꯥꯏꯅꯤ ꯈꯪꯅꯕ ꯑꯃ ꯑꯣꯏꯕ ꯑꯣꯏꯕꯅꯤꯅ ꯈꯪꯅꯕ ꯑꯃ ꯑꯣꯏꯔꯤꯕꯅꯤꯅ ꯑꯗꯨꯃꯥꯏꯅꯗꯤ ꯉꯥꯡꯗꯦ
ꯎꯥ
ꯀꯃꯥꯏ ꯑꯗꯨꯃꯥꯏꯅ ꯀꯃꯥꯏꯅ ꯉꯥꯡꯒꯦꯔꯣ
ꯐꯥꯒꯤ ꯇꯧꯕꯅꯤꯗ ꯁꯨꯝ ꯎ
ꯑꯗꯣ ꯑꯗꯨꯝ ꯈꯪꯉꯦꯅꯦ ꯑꯗꯣ ꯑꯩꯅ ꯑꯩꯅ ꯈꯪꯕ ꯃꯤꯗ ꯑꯩꯅ ꯈꯪꯗꯕ ꯃꯤꯁꯦ ꯑꯗꯨꯃꯥꯏꯅ ꯍꯦꯛꯇ ꯑꯩꯉꯣꯟꯗꯒꯤꯀꯣ ꯑꯥꯁꯤꯗꯣ ꯍꯟꯊꯕ ꯉꯥꯛꯇ ꯑꯣꯏꯔꯦ ꯑꯗꯣ
ꯎꯝ
ꯑꯗꯨ ꯐꯩꯌꯦꯅ
ꯃꯥ ꯀꯩ ꯃꯥ ꯑꯥ ꯁ꯭ꯀꯨꯜꯗ ꯑꯉꯥꯡ ꯒꯩ ꯁꯦꯟꯅꯩꯔꯕ
ꯍꯣꯏ ꯎꯝ ꯄ꯭ꯔꯥꯏꯃꯥꯔꯤ ꯑꯣꯖꯥ ꯀꯥꯏꯗꯒꯤꯅꯣꯗ ꯅꯠꯇꯦꯗ ꯇꯝꯗꯒꯤꯅꯤꯅ
ꯀꯔꯤ ꯂꯝ ꯀꯔꯤ ꯋꯥꯏꯗꯒꯤꯔꯥ ꯑꯗꯨꯗꯤ
ꯅꯣꯏꯒ ꯃꯥꯅꯩꯌꯦ
ꯑꯣ ꯃꯥꯥꯟꯅꯩꯅꯦ ꯑꯗꯨꯗꯤ ꯃꯩꯇꯩ ꯄꯥꯈꯪꯅꯤꯅꯦ
ꯃꯥꯥꯟꯅꯦ
ꯀꯔꯝ ꯇꯧꯗꯅ ꯊꯦꯡꯅꯈꯤꯕ꯭ꯔꯥ
ꯑꯗꯨꯅꯦ ꯒꯦꯝ ꯍꯥꯏꯁꯦ
ꯒꯤꯝꯗꯒꯤ ꯈꯪꯅꯩꯔꯣ
ꯑꯗꯣ ꯒꯦꯝꯁꯦ ꯒꯦꯝꯗꯒꯤ ꯈꯪꯅꯕꯁꯦ ꯍꯣꯏ ꯒꯦꯝ ꯂꯩꯕ ꯃꯤ ꯑꯐꯕꯁꯨ ꯃꯌꯥꯝ ꯊꯦꯡꯅꯩ ꯐꯠꯇꯕꯁꯨ ꯊꯦꯡꯅꯩ
ꯅꯡꯒꯤꯗꯨꯗꯤ ꯐꯕꯥꯔ
ꯐꯥꯏꯌꯦ ꯃꯥ ꯃꯊꯟꯗꯅꯤ ꯄꯣꯛꯄꯗꯣ
ꯎꯝ ꯀꯌꯥꯝ ꯀꯌꯥꯝ ꯀꯨꯏꯔꯦ ꯈꯪꯅꯕ
ꯀꯨꯏꯔꯦ ꯆꯍꯤ ꯑꯅꯤ ꯁꯨꯔꯦ
ꯑꯣ ꯀꯨꯏꯔꯦꯅꯦ ꯑꯗꯨꯗꯤ
ꯀꯨꯏꯔꯦ ꯑꯗꯣ ꯑꯁ ꯈꯪꯗꯦ ꯀꯨꯏꯗꯤ ꯀꯨꯏꯔꯦ
ꯍꯥ
ꯀꯨꯏꯗꯤ ꯀꯨꯏꯔꯦꯕ ꯑꯗꯨꯅ ꯑꯩꯁꯨ ꯊꯕꯛ ꯆꯤꯟꯕꯅꯤꯅꯀꯣ
ꯎꯝ
ꯃꯣꯏ ꯄꯥꯛ ꯐꯖꯅ ꯁꯥꯟꯅꯗꯦ ꯃꯥꯁꯨ ꯃꯥꯁꯨ ꯑꯣꯖꯥ ꯑꯣꯏꯕꯅꯤꯅꯀꯣ
ꯎꯝ
ꯄꯥꯛ ꯁꯥꯅꯗꯦ ꯃꯥꯁꯨ ꯆꯤꯜꯂꯦ ꯑꯩꯁꯨ ꯆꯤꯜꯂꯦ ꯍꯣꯏ ꯅꯨꯡꯇꯤꯒꯤꯗꯤ ꯐꯣꯟꯅꯦ ꯍꯥꯏꯕꯗꯤ ꯂꯩꯗꯅ
ꯎꯝ
ꯆꯠꯊꯣꯛꯄ ꯈꯣꯠꯄ ꯐꯣꯟ ꯉꯥꯍꯥꯛ ꯉꯥꯍꯥꯛ ꯇꯧ ꯇꯧꯅꯕꯗꯨꯗꯤ ꯇꯧꯋꯦ ꯑꯗꯣ ꯅꯠꯇꯅ ꯃꯇꯝꯗꯨ ꯂꯩꯇꯦ
ꯑ
ꯅꯕꯥꯅꯤ ꯃꯅꯨꯡꯗ ꯑꯃꯅ ꯆꯤꯠ ꯇꯧꯔꯝꯃꯗꯤ ꯀꯃꯥꯏꯅ ꯇꯧ ꯇꯥꯔꯦ ꯑꯗꯨꯃꯥꯏꯅꯥ ꯋꯥꯔꯤ ꯁꯥꯟꯅꯗꯕꯤꯗ ꯄꯥꯛꯅ ꯀꯩꯏꯝ ꯇꯧꯗꯣꯔꯦ
ꯇꯧꯔꯝ ꯃꯣꯏꯗ
ꯑꯩ ꯁꯨꯝ ꯍꯥꯏꯕꯅꯤꯗ
ꯍꯣꯏ ꯑꯗꯣ ꯈꯪꯗꯦ ꯇꯧꯔꯝꯃꯗꯤ ꯀꯔꯤ ꯎꯄꯥꯏ ꯂꯩ
ꯃꯥꯅ ꯇꯧꯔꯝꯃꯅꯤꯅ ꯃꯥꯅꯤ ꯀꯥꯏꯅꯔꯦ ꯅꯪꯅ ꯇꯧꯔꯝꯃꯁꯨ ꯃꯥꯅ ꯀꯥꯏꯅꯖꯦ ꯍꯥꯏꯗꯤ ꯀꯥꯏꯅ ꯇꯥꯔꯦ
ꯀꯩꯅꯣ ꯇꯧꯔꯦ ꯑꯗꯨꯃꯥꯏꯅ ꯂꯥꯟꯕ ꯊꯕꯛ ꯇꯧꯔꯝꯃꯗꯤ ꯄꯥꯝꯗꯕꯒꯤꯅꯦꯕ ꯑꯗꯣ
ꯎꯝ
ꯅꯠꯇ꯭ꯔꯣ
ꯃꯥꯅꯦ ꯑꯩ ꯁꯨꯝ ꯐꯥꯒꯤ ꯇꯧꯕꯅꯤꯀꯣ ꯑꯗ ꯑꯩ ꯁꯨꯝ ꯐꯥꯒꯤ ꯇꯧꯕꯅꯤꯗ ꯏꯕꯥꯅꯤ ꯋꯥꯔꯤꯁꯨ ꯄꯥꯛ ꯀꯥꯟꯗꯦ ꯑꯗꯣ ꯆꯤꯟꯕꯒꯤꯕꯨꯗꯤ ꯑꯣꯏꯔꯝꯒꯅꯤꯀꯣ
ꯍꯣꯏ ꯑꯗꯣ ꯈꯪꯗꯦ ꯃꯤ ꯍꯥꯏꯁꯦ ꯇꯝꯕ ꯉꯝꯗꯦ ꯂꯧꯅꯔꯀꯥꯟꯗ ꯂꯧꯅꯔꯦ ꯍꯥꯏꯕꯗꯣ ꯃꯉꯥꯏꯔꯦ
ꯑ ꯅꯣꯏ ꯁꯤꯒꯤ ꯃꯩꯁꯦ ꯀꯩꯅꯣ ꯄꯤꯠ ꯄꯦꯠ ꯄꯥꯠ ꯀꯣꯏꯁꯥꯟ ꯁꯥꯟꯅꯩ ꯈꯣꯏꯗꯧ ꯁꯥꯎꯒꯠꯂꯛꯀꯗꯣꯏꯅꯤ ꯌꯦꯡꯉꯣ
ꯃꯩ ꯃꯨꯇ꯭ꯔꯣꯅ
ꯃꯨꯠꯈꯔꯦ ꯑꯃꯨꯛꯀ
ꯑꯁ ꯑꯈꯣꯏꯗꯤ ꯂꯥꯛꯑꯦ
ꯏ ꯀꯥꯔꯛꯀꯗꯣꯏꯅꯤꯕ
ꯈꯪ ꯑꯁ ꯈꯨꯡꯗꯦꯗ ꯒ꯭ꯌꯥꯟ ꯇꯥꯗꯦ ꯅꯪꯗꯤ ꯈꯪꯅꯕ ꯂꯩꯇ꯭ꯔꯣ ꯍꯧꯖꯤꯛꯀꯥꯟꯗꯤ
ꯐꯣꯟꯅ ꯐꯣꯟ ꯃꯩ ꯌꯥꯝ ꯌꯥꯎꯗ꯭ꯔ ꯀꯟꯗꯥꯖꯤꯗ
ꯇꯨꯝꯕ ꯑꯃꯨꯛ ꯇꯨꯝꯅꯤꯡꯕꯣꯏꯗꯤ ꯑꯃꯨꯛ ꯐꯒꯗꯧꯕ ꯅꯨꯡꯊꯤꯟꯗꯒꯤ ꯁꯨꯡꯇꯨꯝ ꯇꯨꯝꯃ ꯂꯩꯔꯃꯤꯅꯀꯣ
ꯎꯝ
ꯁꯥꯥꯖꯦ ꯇꯨꯝꯅꯤꯡꯗ꯭ꯔꯦꯕ ꯑꯗꯨꯅ ꯐꯣꯟꯖꯦ ꯑꯗꯨꯝ ꯃꯦꯠꯂ ꯂꯩꯕꯅꯤꯅ ꯐꯣꯟꯖꯨ ꯃꯩ ꯈꯥꯡꯗ꯭ꯔꯦꯕ ꯖꯣꯔꯣ ꯖꯣꯔꯣ ꯆꯦꯜꯂꯦ
ꯀꯩ ꯄꯣꯠꯅꯣ
ꯍꯥꯥ
ꯀꯩ ꯄꯣꯠꯅꯣꯕꯥ ꯅꯪꯒꯤꯗꯣ
ꯇꯥꯗꯤꯌꯦ ꯅꯪ ꯉꯥꯡꯉꯤꯗꯣ
ꯀꯩ ꯐꯣꯟꯅꯣꯕ ꯅꯪꯒꯤ ꯗꯣ
ꯇꯥꯔꯤꯌꯦ
ꯍꯩꯃꯥ ꯇꯥꯗꯕꯔꯣ
ꯎꯝ ꯈꯤꯇꯪ ꯀꯟꯅ ꯍꯥꯏꯔꯛꯎꯅꯦ ꯍꯧꯖꯤꯛꯀꯤꯗꯣ
ꯅꯪꯒꯤ ꯐꯣꯟꯗꯣ
ꯎꯝ
ꯀꯩ ꯐꯣꯟꯅꯣꯕ
ꯔꯦꯠꯃꯤ
ꯑꯣ ꯅꯨꯡꯉꯥꯏꯕꯅꯦ ꯄꯥꯏꯕ ꯕꯦꯇ꯭ꯔꯤ ꯑꯦ ꯅꯪꯒꯤ ꯀꯃꯥꯏꯅ ꯕꯤꯇ꯭ꯔꯤ ꯈꯥꯡꯗ꯭ꯔꯤꯅꯣ ꯈꯥꯡꯕꯅꯦꯍꯦ
ꯑꯩꯒꯤ ꯁꯤꯒꯤ ꯑ ꯑꯩꯅ ꯍꯧꯖꯤꯛ ꯄꯥꯏꯔꯤꯁꯦꯀꯣ ꯑ ꯄꯨꯡ ꯇꯔꯥ ꯉꯁꯥꯏ ꯋꯥꯔꯤ ꯁꯥꯟꯅꯔꯝꯕꯗꯣ
ꯎꯝ
ꯑꯗꯨꯋꯥꯏꯗꯒꯤ ꯃꯩ ꯑꯥꯏꯠꯇꯤ ꯑꯗꯏꯗꯩ ꯃꯦꯠꯂꯛꯄꯅꯦ ꯑꯗꯩ ꯒꯦꯝ ꯃꯦꯠꯆ ꯑꯍꯨꯝ ꯃꯔꯤꯃꯨꯛ ꯁꯥꯟꯅꯧꯔꯦ ꯑꯗꯩ ꯀꯨꯏꯅ ꯃꯨꯛ ꯐꯣꯜ ꯌꯦꯡꯉꯨꯔꯦ ꯑꯗꯨꯒꯤ ꯃꯩ ꯇ꯭ꯋꯦꯟꯇꯤꯁꯤꯛꯁ ꯃꯨꯛ ꯌꯥꯎꯔꯝꯃꯤ
ꯑꯗꯣ ꯉꯁꯥꯏ ꯁꯅꯥꯕꯗ ꯄꯦꯛ ꯎꯝ ꯌꯥ ꯂꯩꯔꯝꯃꯤꯅꯣ
ꯑꯩ ꯉꯁꯥꯏ ꯑꯍꯥꯟꯕ ꯁꯥꯟꯅꯕꯗ ꯕꯦꯠꯇꯤ ꯁꯚꯦꯟꯇꯤꯒ ꯁꯤꯛꯁ ꯑꯗꯥꯏꯗꯒꯤ
ꯑꯁ ꯀꯩꯅꯣ ꯅꯪꯒꯤꯗꯤ ꯌꯥꯝ ꯊꯤꯅ ꯇꯥꯏꯌꯦꯅ ꯑꯗꯨꯗꯤ
ꯑꯩ ꯀꯨꯏꯔꯦ ꯀꯩꯅꯣ ꯍꯧꯖꯤꯛ ꯄꯨꯡ ꯑꯍꯨꯝ ꯒꯦꯝ ꯁꯥꯟꯅꯕꯗꯣ ꯃꯩ ꯌꯥꯝ ꯇꯥꯑꯦꯕ
ꯍꯣꯏ ꯆꯥꯕꯅꯦ ꯑꯗꯨ ꯑꯩꯁꯨꯅꯦ ꯍꯥꯏꯗꯤꯀꯣ
ꯎꯝ ꯎꯝ
ꯑꯗꯨꯀꯥꯟꯗ ꯁꯟꯅꯔꯤꯀꯥꯟꯗ ꯎꯝ ꯄꯋꯥꯔ ꯕꯦꯡꯁꯨ ꯂꯩꯌꯦ
ꯎꯝ
ꯅꯥꯀꯟꯗꯒ ꯊꯝꯃꯒ ꯐꯣꯟꯁꯦ ꯑꯁ ꯁꯥꯗ꯭ꯔꯤ ꯐꯧ ꯁꯥꯟꯅꯕꯦ ꯑꯩꯗꯤ
ꯑꯩ ꯐꯣꯟꯁꯦ ꯃꯩꯁꯨ ꯈꯥꯡꯕ ꯈꯔ ꯋꯥꯠꯂꯦꯕꯀꯣ ꯇꯨ ꯊꯥꯎꯖꯟ ꯇ꯭ꯋꯦꯟꯇꯤ ꯇꯨꯗꯨꯗꯒꯤ ꯄꯥꯏꯔꯛꯄꯅꯦꯕ
ꯑꯣ
ꯑ ꯃ ꯆꯒꯗꯣ ꯁꯤꯒꯤ ꯑ ꯁꯤꯒꯤ ꯁꯦꯔꯤꯁꯀꯤ ꯑꯍꯥꯟꯕ ꯊꯣꯛꯂꯛꯄꯗꯨꯣ ꯏꯀꯨꯏ ꯀꯨꯏꯗꯅ ꯊꯣꯛꯂꯛꯄꯒ ꯂꯩꯕꯅꯦꯕ
ꯑꯗꯨꯅ ꯈꯔ ꯑꯣꯜ ꯏꯁꯇꯣꯛꯇꯤ ꯆꯪꯒ ꯂꯩꯑꯦ
ꯑꯩꯗꯣ ꯑꯩꯗꯤꯀꯣ ꯀꯩꯅꯣꯗ ꯂꯩꯣꯏꯌꯦꯕ ꯇꯨ ꯊꯥꯎꯖꯟꯗ ꯇꯨꯋꯦꯜꯐ ꯂꯩꯌꯦꯕꯀꯣ ꯑꯠꯇꯅꯤ ꯇꯔꯠꯇ ꯁꯥꯅ ꯇꯅꯤ ꯊꯔ ꯑ ꯑꯗꯨꯖꯤꯗ ꯀꯔ ꯑꯗꯨꯜꯗ ꯑꯩꯥꯏꯇ ꯐ꯭ꯂꯔꯗꯒ ꯇ꯭ꯋꯦꯟꯇꯤ ꯋꯥꯟꯗ ꯇꯋꯦꯟꯇꯤꯗ
ꯑꯥ
ꯑ
ꯑꯗꯨꯒ ꯇ꯭ꯋꯦꯟꯇꯤ ꯋꯥꯟ ꯗꯦ ꯐꯣꯟ ꯂꯩꯕꯅꯦꯕ
ꯑꯩ ꯍꯧꯖꯤꯛ ꯄꯥꯏꯗꯣ
ꯑꯁꯤꯁꯦ ꯍꯣꯏ ꯑꯁꯤ ꯄꯥꯏꯔꯤꯁꯦ ꯁꯝꯁꯨꯡꯅꯦ
ꯎꯝ ꯁꯥꯝꯁꯨꯡꯗꯤ ꯈꯥꯡꯕꯅꯦ ꯑꯗꯨꯝ ꯐꯕꯅꯤ
ꯑꯩꯒꯤꯗꯣ ꯑ ꯍꯧꯖꯤꯛꯅꯦ ꯂꯥꯏꯟ ꯂꯥꯏꯟ ꯊꯣꯛꯄ ꯍꯧꯔꯦ ꯑꯗꯨꯅ ꯑꯩ ꯍꯟꯗꯛ ꯁ꯭ꯄꯣꯟ ꯑꯃ ꯂꯩꯈ꯭ꯔꯕꯅꯦꯕ
ꯎꯝ
ꯂꯥꯏꯟ ꯂꯥꯏꯟ ꯊꯣꯛꯄꯒꯤ ꯃꯤꯠꯇꯣ ꯊꯛꯄꯒꯤ ꯌꯦꯡꯕ ꯅꯨꯡꯉꯥꯏꯇꯕꯗꯣ
ꯁꯦꯝꯁꯡ ꯀꯌꯥꯅꯣ
ꯑꯦ ꯁꯚꯦꯟꯇꯤ ꯋꯥꯟ ꯍꯧꯖꯤꯛ ꯑꯩꯅ ꯍꯥꯟꯅ ꯄꯥꯏꯔꯛꯄ ꯐꯣꯟꯁꯦ ꯑꯦ ꯁꯚꯦꯟꯇꯤ ꯋꯥꯟ ꯍꯧꯖꯤꯛꯀꯤꯗꯤ ꯑꯥꯏ ꯐꯣꯟ ꯄꯥꯏꯌꯦ ꯑꯗꯣ ꯍꯥꯟꯅ ꯄꯥꯏꯕꯁꯤꯅ ꯍꯦꯟꯅ ꯕꯦꯠꯇ꯭ꯔꯤ ꯕꯦꯠꯇ꯭ꯔꯤꯗꯤ ꯄꯨꯔꯥ ꯈꯥꯡꯉꯦ ꯍꯣꯏ
ꯅꯣꯏ ꯑꯅꯤ ꯌꯧꯕ꯭ꯔꯥ
ꯍꯥꯥ
ꯐꯣꯜ ꯑꯅꯤ ꯌꯨꯁ ꯇꯧꯕ꯭ꯔꯥꯕ
ꯍꯣꯏ ꯑꯅꯤꯅꯦ
ꯎꯝ ꯑꯗꯣ ꯁꯝꯁꯨꯡꯗꯣ ꯅꯨꯡꯉꯥꯏꯕꯅꯦ ꯑꯗꯣ
ꯅꯨꯡꯉꯥꯏꯌꯦ ꯑꯗꯣ ꯕꯦꯠꯇ꯭ꯔꯤꯒꯤ ꯍꯥꯏꯔꯗꯤ ꯕꯦꯠꯇ꯭ꯔꯤ ꯁꯦꯝꯁꯡ ꯁꯨꯀꯣ ꯕꯦꯠꯇ꯭ꯔꯤ ꯑꯥꯏꯐꯣꯟꯗꯩꯗꯤ ꯁꯦꯝꯁꯪꯅ ꯕꯦꯠꯇ꯭ꯔꯤ ꯑꯃꯨꯛꯀ ꯈꯥꯡꯉꯦꯅꯀꯣ
ꯎꯝ
ꯑꯥꯏ ꯐꯣꯟꯗꯤ ꯖꯔꯔ ꯍꯥꯏꯌꯦꯕ ꯈꯤꯇꯪ ꯉꯥꯛꯇꯪ ꯄꯥꯏꯕ ꯀꯥꯟ ꯕꯦꯇ꯭ꯔꯤꯗꯒꯤ ꯈꯥꯡꯗꯦ
ꯎꯝ ꯑꯗꯣ ꯑꯥꯏꯐꯣꯟꯗ ꯈꯥꯡꯉꯤꯁꯦ ꯄ꯭ꯂꯁ ꯀꯨꯝꯕ ꯄꯨ ꯄ꯭ꯔꯣꯒꯨꯝꯕꯗꯣ ꯑꯗꯣ ꯈꯥꯡꯕꯅꯦꯕꯀꯣ
ꯑꯥ
ꯑꯗ ꯑꯗꯨ ꯌꯥꯎꯗꯕ ꯑꯥꯏꯐꯣꯟ ꯍꯥꯏꯔꯒ ꯑꯥꯏ ꯐꯣꯟ ꯏꯂꯚꯦꯟ ꯇꯨ꯭ꯋꯦꯐ ꯊꯥꯔꯇꯤꯟ ꯐꯣꯔꯇꯤꯟ ꯐꯤꯞꯇꯤꯟ ꯁꯤꯛꯁꯇꯤꯟ ꯑꯅ ꯂꯩꯕꯗꯨ ꯑꯗꯨ ꯄꯥꯛ ꯈꯥꯡꯗꯕꯅꯦꯕ
ꯈꯪꯗꯦ ꯑꯩꯒꯤꯁꯨ ꯁꯤꯛꯁꯇꯤꯟꯅꯦ
ꯎꯝ ꯑꯗꯨꯒ ꯀꯩꯅꯣꯗꯣ ꯄ꯭ꯔꯣ ꯌꯥꯎꯕꯒꯨꯝꯕ ꯑꯗꯒꯤꯗꯤ ꯑꯥꯏꯐꯣꯟꯗ
ꯄ꯭ꯂꯁ ꯌꯥꯎꯕꯒꯨꯝꯕꯗꯣ ꯑꯗꯨꯗꯤ ꯈꯥꯡꯕꯅꯦ
ꯍꯣꯏ ꯁꯤꯗꯤ ꯑꯩꯁꯨꯅꯦ ꯑꯍꯥꯟꯕ ꯂꯩꯕ꯭ꯔꯣ ꯀꯔꯝꯕꯅ ꯈꯥꯡꯉꯦ ꯍꯥꯏꯕꯗꯣ ꯈꯪꯗꯕꯒꯤ ꯂꯩ ꯁꯜꯂꯨꯏꯅꯤ ꯑꯗꯣ ꯁꯦꯀꯦꯟꯁꯦ ꯄꯥꯏꯅꯤꯡꯗꯕ ꯑꯗꯨꯅ ꯑꯩꯗꯣ ꯐꯥꯔꯁ
ꯑꯍꯟꯕ ꯑꯣꯏ ꯂꯩꯕ꯭ꯔꯥ
ꯎꯝ
ꯎꯝ
ꯑꯗꯣ ꯃꯩꯗꯣ ꯌꯥꯝ ꯊꯨꯌꯦꯕ
ꯃꯇꯝ ꯈꯔ ꯂꯩꯔꯗꯤ ꯑꯃꯨꯛ ꯌꯣꯟꯈ꯭ꯔꯅꯤ
ꯁꯤꯟꯇꯣ ꯑꯉꯧꯕ ꯈꯔ ꯂꯩꯔꯒ
ꯍꯣꯏ ꯑꯩ ꯁꯤꯟ ꯇꯣꯛꯈ꯭ꯔꯅꯤ ꯍꯥꯏꯕꯗꯤ ꯑ ꯐꯣꯟꯗꯣ
ꯑꯥꯍ
ꯕꯦꯠꯇ꯭ꯔꯤꯗꯣ ꯑꯗꯣ ꯑꯩꯅ ꯁꯤꯛꯁꯇꯤꯗ ꯂꯧꯋꯦ ꯍꯥꯏꯕꯗ ꯍꯥꯏꯕ ꯋꯥꯅꯦ ꯇꯦꯝꯄꯔ ꯑꯗ__ ꯒꯤ ꯆꯥꯔꯖꯔꯗꯒꯤ ꯂꯧꯔꯛꯄꯗ ꯂꯣꯏꯅ ꯁꯤꯛꯁꯇꯤ ꯐꯥꯏꯚ ꯅꯦꯕ ꯑꯥ
ꯎꯝ
ꯑꯗꯨꯗꯤ ꯌꯥꯝ ꯆꯠꯂꯦꯅꯥꯀꯣ ꯑꯗꯣ ꯃꯥ
ꯇꯤ ꯌꯣꯟꯕꯗ ꯀꯩꯁꯨ ꯌꯥꯝ ꯀꯟꯅ ꯁꯤꯠꯂꯔꯣꯏꯗ ꯌꯥꯝ ꯑꯗꯨ ꯑꯗꯨ ꯎꯝ ꯐꯣꯔꯇꯤꯒ ꯐꯥꯏꯚ ꯑꯋꯥꯏ ꯃꯉꯥꯏ ꯅꯪ ꯁꯤꯠꯀꯦ ꯁꯤꯠꯂꯕꯗ ꯀꯣ
ꯍꯣꯏ ꯍꯣꯏ ꯍꯥꯟꯅꯒ ꯃꯥꯟꯅꯗꯔꯤꯕ
ꯏꯁꯇꯣꯔꯦꯖ ꯈꯔ ꯋꯥꯡꯉꯗꯤ ꯈꯔ ꯑꯣꯡꯁꯤꯠꯄ ꯌꯥꯏ
ꯑꯗꯣ ꯑꯩꯖꯦ ꯑ ꯊꯥ ꯑꯃ ꯐꯥꯗꯔꯤꯅꯦ ꯑ ꯊꯥ ꯐꯥꯗ꯭ꯔꯤ
ꯑꯗꯨꯗꯤ ꯅꯪ ꯐꯤꯞꯇꯤꯟꯗ ꯁꯤꯛꯁꯇꯤ ꯐꯥꯏꯚꯇ ꯂꯩꯔ ꯑ ꯁꯤꯛꯁꯇꯤ ꯐꯥꯏꯚ ꯆꯪꯉꯗꯤ ꯑ ꯁꯤꯛꯁ ꯇꯤꯟꯗꯣ ꯂꯩꯒꯦꯗꯤ
ꯑ ꯑꯗꯨ ꯁꯤꯛꯁꯇꯤꯟꯗꯤ ꯀꯌꯥ ꯄꯤꯕ꯭ꯔꯣ
ꯁꯤꯛꯁꯇꯤ ꯐꯥ ꯑ ꯁꯤꯛꯁꯇꯤꯟꯗꯣ ꯀꯩꯁꯨ ꯑ ꯁꯚꯦꯟꯇꯤ ꯑꯗꯨꯋꯥꯏꯃꯨꯛꯇꯤ ꯍꯦꯟꯅ ꯄꯤꯔꯝꯃꯣ
ꯑꯗꯣ ꯈꯤꯇꯪꯃ ꯈꯤꯇꯪ ꯈꯤꯇꯪ ꯈꯦꯠꯅꯕ ꯗꯣ ꯑꯣꯏꯕꯅꯦ ꯑꯗꯣ ꯑꯗꯨ ꯂꯩꯔꯁꯨ ꯑꯃꯨꯛꯀ ꯇꯦꯝꯄꯔ ꯆꯥꯔꯖꯔ ꯃꯅꯤꯡꯒꯤ ꯂꯩꯔꯛꯄꯗ ꯀꯣꯕꯔ ꯂꯩꯔꯛꯄꯗ ꯁꯚꯦꯟꯇꯤ ꯐꯥꯏꯚ
ꯇꯦꯝꯄꯔꯗꯨꯗꯤ ꯀꯣ
ꯑ
ꯃꯣꯏ ꯑꯗꯨꯝ ꯅꯞꯆꯔꯛꯀꯗꯧ ꯂꯩꯔꯕꯅꯤ ꯐ꯭ꯔꯤꯗ ꯑꯗꯩ ꯆꯥꯖꯔ ꯍꯣꯏ ꯆꯥꯖꯔꯗꯣ ꯅꯪꯒꯤ ꯆꯥꯖꯔꯗꯣ ꯀꯩꯅꯣꯅꯦ ꯑ ꯇꯥꯏꯞ ꯁꯤ ꯑꯣꯏꯔꯤꯗꯅ ꯐꯤꯞꯇꯤꯟꯗꯒꯤꯗꯤ
ꯑꯣ
ꯑꯗꯨꯗꯤ ꯑꯗꯨꯝ ꯑꯦꯗꯥꯞ ꯀꯩꯅꯣꯝ ꯇꯧꯔꯒ ꯑꯗꯨꯝ ꯂꯩ ꯇꯧ ꯌꯥꯏ ꯀꯩꯅꯣ